ꯇꯨꯝꯅꯦ
ꯍꯥꯥꯝꯗꯤ ꯌꯥꯝ ꯇꯧꯈ꯭ꯔꯦ
ꯑꯥ ꯇꯨꯝꯅꯤꯡꯔꯝꯒꯅꯤ ꯑꯩꯁꯨ ꯇꯨꯝꯅꯤꯡꯕ ꯍꯥꯎꯔꯦ ꯗꯨ ꯕꫭꯜꯁꯨ ꯌꯦꯡ ꯇꯨꯝꯁꯨ ꯇꯨꯝꯅꯤꯡꯕ ꯑꯌꯨꯛꯀꯤꯩꯁꯨ ꯑꯃꯨꯛ ꯌꯦꯡꯅꯤꯡꯕ ꯈꯪꯗ꯭ꯔꯦ ꯀꯔꯤ ꯇꯧꯁꯤꯔ ꯌꯀꯤꯁꯨꯅꯤ ꯑꯗꯨ ꯍꯧꯖꯤꯀꯤꯁ‌ꯦ ꯐꯖꯔꯒꯗꯔꯅꯥ
ꯑ
ꯅꯪ ꯏꯁꯄ‌ꯦꯟꯒ ꯑ ꯑꯣꯁꯇ꯭ꯔꯌꯥ ꯑꯌꯨꯀꯤꯅ ꯄꯣꯔꯆꯨꯒꯜꯒ ꯀ꯭ꯔꯣꯁꯤꯌꯥ
ꯎꯝ ꯑꯁ ꯐꯖꯒꯅꯤ
ꯎꯝ ꯑꯗꯨꯁꯨ ꯎꯝ ꯉꯁꯖꯌꯥꯕ ꯐꯖ ꯐꯖꯠꯅꯤ ꯐꯖꯅꯤꯅ ꯍꯥꯏꯕꯅꯤ
ꯍꯣꯏ ꯐꯖꯒꯅꯤ ꯏꯪꯂꯦꯟꯒ ꯊ‌ꯦ ꯑꯦ ꯀꯔꯤꯔ
ꯑꯣꯁꯇ꯭ꯔꯌꯥꯒꯁ
ꯎꯝ ꯎꯝ ꯎꯝ ꯎꯝ
ꯑꯗꯨꯅꯗꯤ ꯀꯅꯥꯕꯨ ꯁꯨꯝ ꯁꯞꯄꯣꯔꯠ ꯇꯕ꯭ꯔꯣ
ꯕ꯭ꯔꯥꯖꯤꯜꯅꯤ ꯑꯩꯗꯤ
ꯑꯍꯥ-ꯍꯥ ꯑꯩꯒꯤ ꯏꯅ‌ꯎ ꯅꯨꯄꯗꯨꯒ ꯆꯞ ꯃꯅꯩꯌ‌ꯦ ꯉꯁꯤ ꯏꯅꯥꯎꯅꯨꯄꯥ ꯑꯩ ꯑꯁ ꯑꯩ ꯑꯩ ꯏꯅꯥꯎ ꯅꯨꯄꯥꯁꯨ ꯅꯥꯏꯃꯥꯔꯕꯨ ꯌꯥꯝ ꯄꯥꯝꯕ ꯆꯠꯅꯦꯗ ꯅꯏꯃꯔ ꯋꯥꯔꯤ ꯁꯥ ꯁꯥꯕ ꯀꯥꯟꯗꯅꯦ ꯑꯁ ꯑꯇꯝ ꯋꯥꯔꯤ ꯂꯔꯦꯒ ꯂꯔꯦꯒ ꯉꯁꯥꯏꯑꯈꫭꯏ ꯕꯖꯥꯔ ꯆꯠꯂꯨꯔꯦ ꯍꯥꯏꯕꯗꯣ ꯑꯗꯨꯒꯤ ꯃꯥꯒꯤ ꯐꯨꯔꯤꯠ ꯂꯩꯔꯨꯕ ꯆꯠ ꯆꯠꯄꯅꯦ
ꯀꯔꯤꯒꯤ ꯐꯔꯤꯠ ꯂꯩꯕꯤꯕ꯭ꯔꯥ ꯑꯣ ꯑꯣ
ꯀꯦ
ꯑꯣ ꯑꯣ ꯍꯣꯏ ꯅꯤꯃꯔꯁꯤ ꯌꯥꯝ ꯐꯩꯌꯦ
ꯑꯣ ꯅꯝꯕꯔꯤꯡ ꯇꯥꯎꯕꯗꯤ ꯂꯩꯇꯦꯗꯅ ꯉꯁꯤꯁꯦ ꯌꯦꯡꯕ ꯀꯥꯟꯗ ꯎꯝ ꯕꯤꯅꯤ ꯈꯛꯇ ꯌꯥꯎꯕꯀꯣ ꯎꯍꯨꯝ-ꯍꯨꯝ ꯌꯥꯝ ꯅꯤꯡꯕꯅꯦ ꯑꯩꯈꯣꯏꯗꯣꯏ ꯆꯠꯂꯀꯥꯟꯗ
ꯎꯝ ꯕꯤꯅꯤ ꯒꯤꯗꯤ ꯂꯧꯅꯤꯡꯗꯕ
ꯑꯗꯨꯒꯤꯅꯦ ꯃꯥꯁꯨ ꯎꯝ ꯑꯗꯨꯒ ꯑ ꯑꯗꯨꯝ ꯑꯃꯗꯤ ꯂꯩꯥꯛꯌꯦ ꯑꯗꯨꯝ ꯎꯝ ꯑꯗꯨ ꯑꯗꯨ ꯂꯥꯛꯑꯦ ꯑꯗꯨꯒ ꯀ꯭ꯋꯥꯂꯤꯇꯤꯁꯨ ꯌꯥꯝ ꯐꯕ ꯀꯣ ꯑꯗꯨ ꯑꯣꯏꯔꯁꯨ ꯃꯥꯅ ꯄꯥꯝꯗꯕ ꯍꯥꯏꯕꯗꯤ ꯗꯤꯖꯥꯏꯟꯗꯣ ꯀꯣꯂꯔꯗꯣ ꯃꯪꯉꯣꯟꯗ ꯄꯥꯠ ꯑꯇꯩ ꯐꯖꯗꯦ ꯁꯤꯗꯤ ꯑꯁ ꯑꯩꯗꯤ ꯃꯥꯗꯤ ꯄꯥꯝꯗꯦꯅꯀꯣ ꯑꯩꯈꯣꯏꯁꯨꯄꯖꯥꯗꯦ ꯍꯥꯏꯕꯒꯤ ꯃꯥ ꯂꯧꯅꯤꯡ ꯁꯤꯗꯤ ꯂꯧꯅꯤꯡꯗꯦ ꯍꯥꯏꯌꯦ ꯀ꯭ꯋꯥꯂꯤꯇꯤꯗꯤ ꯌꯥꯝ ꯐꯕ ꯈꯔ ꯄ꯭ꯔꯤꯃꯤꯌꯝ ꯑꯣꯏꯕꯀꯣ ꯑꯗꯨꯁꯨ ꯃꯥꯅ ꯏꯟꯗ‌ꯦ ꯍꯥꯏꯔ ꯑꯃꯨꯛ ꯊꯤꯕ ꯆꯠꯂꯦ ꯃꯐꯝ ꯑꯃꯗ ꯑꯗꯨꯁꯨ ꯂꯩꫪꯝ ꯗ꯭ꯔꯦ ꯑꯗꯨꯗꯣ ꯕꯤꯅꯤꯒꯤ ꯈꯛꯇ ꯌꯧꯔꯝꯕꯅꯦ ꯑꯗꯨꯒ ꯑꯃꯗꯤ ꯂꯩꯕꯨꯗꯤ ꯂꯩꯅꯤ ꯃꯥ ꯀꯦꯇꯁꯨ ꯐꯖꯗꯕꯗꯨꯣ ꯃꯆꯨꯗꯣ ꯀꯣꯛꯄꯒꯨꯝ ꯇꯥꯎꯕ
ꯎꯝ ꯎꯝ ꯎꯝ
ꯑꯗꯨꯒ ꯑꯃ ꯑꯃꯨꯛ ꯊꯤꯔꯦ ꯑꯗꯨꯒ ꯑꯗꯨꯒ ꯅꯝꯕꯔꯤꯡ ꯌꯥꯎꯗꯦ ꯇꯣꯔꯁꯨ ꯃꯥꯅ ꯁꯤ ꯂꯥꯎꯔꯒ ꯁꯤ ꯑꯣꯏꯅ ꯐꯥꯒꯅꯤꯅꯀꯣ ꯄꯗꯦ ꯍꯌꯦꯡꯒꯤ ꯃꯦꯠꯁ ꯂꯥꯛꯑꯦꯗꯅ ꯁꯅꯥꯔꯅꯤꯗꯅ ꯑꯗꯨꯗ ꯁꯦꯠꯅꯤꯡꯉꯦ ꯍꯌꯦꯡꯗꯤ ꯕꯖꯥꯔ ꯑꯃ ꯆꯠꯄ ꯉꯝꯃꯔꯣꯏ ꯇꯨꯝꯒꯅꯤꯅꯀꯣ ꯑ ꯑ ꯑꯃꯨꯛ ꯂꯥꯛꯑꯦ ꯂꯥꯏꯔꯁꯦꯅ ꯊꯤꯕ ꯐꯪꯗꯕ ꯑꯃꯨꯛ ꯂꯥꯎꯈ꯭ꯔꯦ
ꯑꯣꯀꯦ ꯄꯤꯕ꯭ꯔꯥ
ꯑꯣꯏꯔ꯭ꯔꯁꯨ ꯆꯥ ꯇ꯭ꯔꯦꯠ ꯄꯤꯌꯦ ꯑꯅꯥꯕ ꯑꯣꯏꯔꯁꯨ ꯑꯗꯨꯝ ꯂꯥꯎꯈ꯭ꯔꯦ ꯃꯥ ꯇꯣ ꯂꯥꯎꯔꯁꯦꯅꯀꯣ ꯃꯥꯅ ꯎꯝ ꯑꯗꯨꯅ ꯃꯥꯅ ꯁꯤꯅ ꯐꯥꯕ ꯇꯥꯔꯦꯅ ꯑꯁꯤ ꯂꯥꯎꯔꯁꯤꯦ ꯃꯊꯥꯡꯗꯒꯤ ꯍꯧꯖꯤꯛ ꯁꯤ ꯌꯥꯝꯠ ꯁꯤꯦꯠꯁꯨ ꯁꯤꯦꯠꯂꯦꯗꯅ ꯑꯗꯨꯒꯤ ꯌꯥꯝ ꯇꯥꯡꯕꯅꯦ ꯑꯗꯨ ꯗꯀꯥꯞ ꯂꯣꯏꯔꯀꯥꯟꯗ ꯈꯔꯥ ꯍ ꯃ ꯈꯥ
ꯑꯗꯨꯅꯤ ꯃꯣꯏ ꯍꯟꯗꯛꯇꯤ ꯍꯣꯏ ꯃꯣꯏꯗꯤ ꯇꯥꯡꯉꯁꯨ ꯂꯩꯒꯅꯤ ꯍꯥꯏꯕꯒꯤ ꯃꯥꯏꯟꯁꯦꯠꯇꯨ ꯂꯩꯕ ꯃꯣꯏꯗꯨ
ꯑꯣꯏ ꯎꯝ ꯇꯥꯡꯉꯁꯨ ꯂꯥꯏꯒꯅꯤ ꯑꯗꯨꯒꯤꯅꯦ ꯁꯨꯝꯃꯦ
ꯍꯥꯏꯗꯤ ꯑꯁ ꯂꯩꯕ ꯉꯝꯗꯦ ꯎꯝ
ꯀꯔꯤꯒꯤꯔ ꯈꯪꯗꯦ ꯃꯥꯗꯤ ꯌꯥꯝ ꯄꯥꯝꯕ ꯆꯖꯠꯅꯤ ꯕ꯭ꯂꯨ ꯂ ꯃꯥꯅꯣ ꯌꯦꯂꯎꯗꯤ ꯅ ꯍꯥꯟꯃꯗꯤꯂ ꯆꯠꯄꯒꯤꯦꯀꯣ ꯌꯦꯂꯣꯗꯤ ꯈꯤꯔꯔꯦꯅ
ꯍꯣꯏ ꯕ꯭ꯂꯨ ꯇꯨ
ꯕ꯭ꯂꯨ ꯑꯣꯏꯅ ꯕ꯭ꯂꯨꯗꯤ ꯑꯅꯥꯎꯁꯨ ꯑꯅꯥꯎꯕꯅꯤꯗꯅ ꯑꯋꯤꯅꯤ ꯑꯗꯨꯒꯤ ꯑꯩꯋꯦꯒꯤ ꯑꯃꯨꯛ ꯂꯥꯎꯔꯒꯦꯅ ꯑꯃ ꯂꯥꯎꯔ
ꯑꯁ ꯌꯥꯝ ꯀꯃꯟ ꯑꯣꯏꯈ꯭ꯔꯦ
ꯃꯥꯄꯖ ꯃꯥ ꯄꯥꯝꯕꯗꯤ ꯄꯥꯝꯃꯦ ꯍꯥꯏ ꯑꯗꯨꯒ ꯌꯥꯝ ꯂꯤꯠꯄꯒꯤ ꯃꯥꯁꯨ ꯂꯤꯠꯅꯤꯡꯗꯦ ꯁꯤ ꯑꯣꯏꯅ ꯂꯥꯎꯑꯣꯒꯦꯅ ꯑꯁ ꯊꯤꯕ ꯐꯪꯗꯕ ꯋꯥꯅꯤ ꯑꯩꯈꯣꯏ
ꯀꯅꯥ ꯕꯖꯥꯔꯒꯤ ꯑꯥ ꯅꯨꯡꯗ ꯆꯪꯉꯗꯤ ꯍꯣꯁꯦꯜꯒꯤ ꯌꯣꯟꯕ ꯃꯐꯝ ꯂꯩꯕꯅꯦ
ꯑꯁ ꯑꯗꯨꯒꯨꯝꯕꯗꯤ ꯆꯪꯕꯨꯗꯤ ꯆꯪꯗ ꯑꯩꯈꯣꯏꯗꯤ ꯏꯁꯇꯣꯔ ꯏꯁꯇꯣꯔꯒꯨꯝꯕ
ꯑꯣ ꯑꯗꯨꯒꯤꯅꯤ ꯌꯥꯁꯤꯔꯥ ꯁꯤ ꯄꯣꯅꯥ ꯕꯖꯥꯔꯒꯤ ꯄꯣꯅꯥ ꯕꯖꯥꯔꯒꯤ ꯔꯥꯏꯠ ꯁꯥꯏꯗꯠꯇ ꯄꯣꯅꯥ ꯕꯖꯥꯔꯁꯨ ꯅꯠꯇꯕ ꯀꯦ ꯍꯥꯏꯁꯤꯔ ꯂꯩ ꯏ ꯃꯥꯒꯤꯦ ꯍꯥꯞꯁ ꯀꯦꯅꯅꯤꯣꯜꯒ ꯇꯥꯡꯕ ꯃꯐꯝꯗꯣ ꯑꯗꯨꯒꯤ ꯃꯅꯨꯡ ꯑꯣ ꯀꯀꯨꯟꯗ ꯆꯪꯉꯗꯤ ꯍꯣꯁꯇꯦꯜꯒꯤ ꯌꯣꯟꯕ ꯃꯐꯝ ꯂꯩꯕꯅꯤ
ꯑꯣ ꯑꯃꯃꯝ ꯁꯨꯃꯥꯏꯅ ꯄꯤꯒꯅꯤ
ꯍꯣꯏ ꯄꯤꯌꯦ ꯑꯗꯨꯗ ꯑꯩꯈꯣꯏ ꯑꯗꯨꯝ ꯏꯁꯄꯣꯔꯠꯁꯀꯤ ꯁꯥꯔꯠ ꯂꯧꯕꯅꯦ ꯑ ꯑꯗꯨꯗ ꯑꯗꯨ ꯃꯃꯟꯁꯨ ꯉꯥꯡꯅꯕ ꯅꯨꯡꯉꯥꯏꯍꯦ ꯑꯗꯨꯒ ꯑꯗꯨ ꯃꯐꯝꯗ ꯅꯝꯕꯔꯁꯨ ꯏꯕ ꯌꯥꯕꯅꯦ
ꯎꯝ ꯑꯣ ꯑꯩꯈꯣꯏ ꯑꯩꯅꯗꯤ ꯀꯣ ꯂꯝꯔꯤꯡ ꯊꯥꯗꯕꯅ ꯐꯔ ꯑꯗꯨꯅ ꯂꯥꯛꯑꯣꯅ ꯍꯥꯏꯕꯒꯤ
ꯅ ꯐꯥꯏꯌꯦ
ꯑꯗꯨꯅ ꯃꯥꯁꯨ ꯍꯣꯏ ꯂꯝꯕꯥꯔ ꯌꯥꯝ ꯊꯥꯕ ꯏꯁꯇ ꯃꯉꯣꯟꯗ ꯏꯁꯄꯣꯔꯠꯁꯀꯤ ꯐꯨꯔꯤꯠ ꯌꯥꯝ ꯂꯥꯏꯈ꯭ꯔꯦꯕ ꯅꯝꯕꯔ ꯉꯥꯛꯇ ꯌꯥꯎꯕ ꯑꯗꯨꯅ ꯅꯝꯕꯔ ꯅꯪꯗꯤ ꯅꯪꯒꯤ ꯄꯨꯔꯤꯗꯤ ꯅꯝꯕꯔ ꯉꯥꯛꯇ ꯌꯥꯎꯋꯦ ꯁꯤ ꯁꯤ ꯂꯥꯛꯔꯣ ꯅꯝꯕꯔ ꯔ ꯂꯥꯏꯇꯕꯅ ꯐꯔꯅ ꯁꯤꯅ ꯐꯥꯅꯦꯅ ꯑꯗꯨꯝ ꯂꯥꯎꯑꯣꯔꯦ ꯑꯗꯨꯒ ꯉꯁꯤ ꯍꯦꯛ ꯂꯥꯔꯒ ꯅꯃ ꯂꯦꯠꯈ꯭ꯔꯦ ꯍꯧꯖꯤꯛꯐꯥꯎ ꯂꯦꯠꯂꯒ ꯂꯩꯔꯦ ꯃꯥ ꯂꯦꯛꯀꯅꯤꯅ ꯎꯝ ꯇꯨꯝꯅꯀꯥꯟꯗ ꯊꯧꯔꯒ ꯍꯌꯦꯡ ꯕꯥꯎ ꯌꯦꯡꯉꯀꯥꯟꯗ ꯂꯤꯠꯀꯅꯦꯅ ꯍꯥꯏꯌꯦ
ꯑꯦ ꯑꯦ ꯌꯥꯝ ꯄꯥꯃꯒꯦ ꯆꯥꯡꯗꯣ
ꯌꯥꯝ ꯄꯥꯝꯃꯦ ꯅꯦꯃꯥꯔꯕꯨ ꯃꯥ ꯍꯥꯏꯌꯦ ꯑꯗꯣ ꯅꯦꯃꯥꯔꯒꯤ ꯍꯦꯇꯔꯁꯤ ꯃꯤ ꯌꯥꯝꯃꯔꯣꯏ ꯃꯥꯅ ꯁꯟꯅꯕ ꯏꯁꯇꯥꯏꯜꯗꯤ ꯇꯣꯡꯉꯥꯜꯂꯤ ꯃꯦꯁꯤꯒ ꯔꯣꯅꯦꯜꯗꯣꯗꯒꯤ ꯍꯥꯏꯑꯦ ꯃꯥꯗꯤ ꯑꯗꯨꯒ ꯅꯍꯥꯟ ꯃꯥꯒꯤ ꯎ ꯏꯟꯖꯔꯤ ꯌꯥꯝꯕꯒꯤꯅꯤ ꯏꯟꯖꯔꯤ ꯌꯥꯝꯕ ꯐꯥꯎ ꯃꯥꯕꯨꯗꯤ ꯁꯂꯦꯛ ꯍꯧꯖꯤꯛ ꯐꯥꯎ ꯇꯥꯔꯦ ꯌꯦꯡꯉꯨ ꯍꯥꯏꯔꯒ ꯀꯣ ꯁꯨꯃꯥꯏꯅ ꯍꯥꯏ ꯅꯣꯛꯅ ꯋꯥꯑꯗꯤ
ꯑꯁꯦꯡꯅꯤ ꯃꯥꯒꯤ ꯄ꯭ꯂꯦꯗꯨꯗꯤꯀꯣ ꯑꯁ ꯔꯣꯅꯥꯜꯗꯣꯒ ꯃꯤꯁꯤ ꯇꯣꯉꯥꯟꯝꯅꯤ ꯕꯣꯜ ꯂꯧꯕꯒꯤ ꯏꯁ꯭ꯇꯥꯥꯎꯜ ꯑꯗꯨ ꯃꯥꯥꯡ ꯁꯀꯤꯦꯗꯣ ꯑꯁꯅꯦ
ꯆꯥꯅꯤ ꯍꯥꯏ ꯃꯥꯅ ꯍꯥꯏꯔꯦ ꯈꯨꯐꯖꯥꯗꯣ ꯃꯥꯒꯤ ꯄ꯭ꯔꯥꯏꯝꯗ ꯤ ꯍꯥꯏꯔꯒꯦꯀꯣ
ꯅꯍꯥꯟ ꯀꯅꯥ ꯅꯨꯄꯥ ꯑꯃꯅ ꯃꯥꯒꯤ ꯂꯔꯤꯛꯇ ꯃꯥꯄꯣꯠ ꯑꯃꯅꯠ ꯑ ꯃꯥ ꯏꯟꯖꯨꯔꯤ ꯆꯠꯄ ꯍꯧꯈ꯭ꯔꯕꯅꯦꯕ ꯍꯦꯟꯕꯥꯎꯕꯗꯨꯣ
ꯃꯥꯗꯤ ꯌꯥꯝ ꯄꯥꯝꯕꯅꯦ ꯕꯤꯅꯤꯒꯤ ꯂꯥꯎ ꯕꯤꯅꯤ ꯑꯩꯅ ꯐꯥꯒꯤ ꯇꯧꯔꯒ ꯣ ꯁꯦ ꯇꯥꯏꯗ ꯍꯥꯏꯦ ꯕꯤꯅꯦꯒꯤ ꯑꯣꯏꯅ ꯂꯥꯎꯔꯗꯅ ꯍꯥꯏꯔ ꯀꯥꯟꯗ ꯏꯁꯀꯨꯔꯤ ꯕꯤꯅꯦꯒꯤ ꯂꯥꯎꯔꯗꯤ ꯀꯅꯥꯗꯦ ꯍꯥꯏꯅ ꯚꯕꯤꯅꯤꯒꯤ ꯂꯥꯎꯕ ꯁꯔꯨꯛꯇꯤ ꯏꯁꯄꯦꯟꯒꯤ ꯑꯣꯏꯅ ꯂꯥꯎ ꯂꯕꯅ ꯐꯥꯏꯌꯦꯦꯅꯀꯣ
ꯑꯥ
ꯑꯗꯨꯃꯥꯏꯅ ꯍꯥꯏꯌꯦ ꯑꯩꯈꯣꯏ ꯅꯣꯛꯔꯒꯊꯤ ꯊꯤꯔꯦꯀꯣ
ꯑꯗꯨꯅꯤ ꯕꯤꯅꯤ ꯃꯁꯛꯇꯨꯗꯤ ꯊꯤ ꯑꯗꯨꯕꯨ ꯕꯣꯜꯗꯤ ꯑꯗꯨꯝ ꯁꯥꯟꯅꯕ ꯌꯥꯔꯦ ꯀꯂꯍꯦ ꯏ ꯭ꯔꯖꯤꯤꯜꯒꯤꯁꯤꯦ ꯃꯥꯅ
ꯎꯝ ꯂꯦꯕꯔ ꯃꯥꯒꯤ ꯅꯨꯄꯤꯗꯌꯥꯝ ꯅꯨꯡꯁꯤꯅ ꯂꯥꯏꯔꯨꯅꯦ ꯍꯥꯏꯔ ꯀꯥꯟꯗ ꯑꯁ ꯃꯥꯅꯦ ꯍꯦꯟꯅ ꯂꯣꯏꯌꯦꯜꯂꯁꯦ
ꯍꯣꯏ ꯑꯗꯨꯅꯦ ꯎꯝ ꯀ꯭ꯔꯦꯔꯥ ꯃꯥꯒꯤ ꯃꯆꯥꯁꯤꯡꯗꯁꯨ ꯅꯨꯡꯁꯤꯅ ꯇꯧꯕꯤꯕꯗꯣ ꯑꯁ ꯏꯟꯁꯇꯥꯒ꯭ꯔꯥꯝꯗ ꯐꯣꯂꯣ ꯇꯧꯕꯒꯦꯀꯣ
ꯎꯝꯁꯃꯗꯤꯅ ꯃꯥꯔꯒ ꯇ ꯅꯃꯥꯏꯒꯤ ꯅꯃꯔꯒꯤ ꯃꯦꯝꯁ ꯎꯕꯁꯤꯡꯗꯣ ꯃꯥꯗꯦ ꯔꯤꯄꯣꯁ ꯇꯧꯔꯒ ꯑꯗꯨꯝ ꯂꯥꯛꯕꯅꯤ ꯃꯥꯗꯤ ꯑ ꯅꯪ ꯏ ꯄꯣꯁꯦꯝ ꯇꯃ ꯃꯥꯜꯂꯦ ꯍꯥꯏꯔ ꯀꯥꯟꯗ ꯄꯥꯝꯕꯒꯤꯅꯤ ꯀꯔꯤꯅꯣ ꯍꯥꯏꯌꯦ ꯅꯣꯏꯗꯤ ꯐꯦꯛ ꯐꯦꯛ ꯑꯣꯏꯕꯒꯤꯅꯤ ꯍꯥꯏ
ꯑꯗꯨ ꯃꯅꯅꯦ ꯈꯪꯗꯦꯗ ꯑꯩꯈꯣꯏ ꯑꯩꯈꯣꯏꯁꯨ ꯔꯦꯜꯁ ꯑꯃꯒꯨꯝꯕꯗ ꯑꯩꯈꯣꯏꯅ ꯄꯥꯝꯕꯗꯤ ꯑꯗꯨꯝ ꯔꯤꯁ ꯑꯗꯨꯝ ꯇꯧꯋꯦꯅ ꯑꯩ ꯑꯗꯨꯝ ꯇꯧꯅꯤ ꯑꯗꯨ ꯑꯗꯨꯗꯤ ꯑ
ꯦ ꯃꯥꯗꯤ ꯅꯪꯗꯤ ꯀꯔꯤꯒꯤꯗ ꯅ ꯑꯨꯛ ꯌꯥꯝ ꯄꯥꯝꯃꯤꯗꯣ
ꯈꯪꯗꯤ ꯑꯗꯨꯝ ꯄꯥꯝꯃꯦ ꯃꯥꯗꯤ ꯍꯣꯏ ꯑꯗꯨꯝ ꯌꯦꯡꯗ ꯃꯥꯗꯣ ꯅꯨꯡꯁꯤꯕ ꯃꯆꯥꯛꯁꯨ ꯂꯩꯌꯦ ꯑꯗꯨꯒ ꯇꯣꯄꯒꯔꯅꯦꯦꯅ ꯏꯒꯣ ꯁꯨ ꯋꯥꯗ ꯁꯨ ꯌꯥꯎꯗꯦ ꯑꯣ ꯈꯪꯗꯦ ꯌꯥꯝ ꯌꯥꯝ ꯐꯩꯌꯦ ꯃꯥꯗꯣ ꯀ꯭ꯔꯦꯁꯤꯔꯥ ꯑꯁ ꯑꯁ ꯍꯥꯏꯕ ꯍꯥꯏꯗꯤ ꯌꯥꯝ ꯐꯩꯌꯦ
ꯅꯦꯜꯗ ꯈ ꯃꯥꯁꯦ
ꯑꯗꯨꯅꯦ ꯃꯤ ꯑꯇꯣꯞꯄꯒꯨꯝꯅꯤ
ꯑꯥꯏ ꯑꯦꯝ ꯕꯦꯛ ꯑꯥꯏ ꯑꯦꯝ ꯕꯦꯛ ꯍꯥꯏꯅ ꯃꯅ ꯑꯃꯨꯛ ꯒꯣꯜ ꯑꯃ ꯈꯥꯛ ꯇ ꯇꯥꯎꯔꯒꯀꯣ ꯐꯦ ꯀꯥꯏꯅ ꯑꯁ ꯉꯥꯡꯗꯦ ꯁꯨꯃꯥꯏꯅ ꯉꯥꯡꯂ꯭ꯔꯗꯤ ꯅꯨꯡꯁꯤꯌꯦ ꯑꯗꯨꯁꯨ ꯑꯝꯕꯦꯛ ꯇꯥꯔꯨꯕꯗꯒꯤ
ꯎꯝ ꯒꯣꯜ ꯉꯥꯏꯈꯣ ꯒꯣꯜ ꯑꯃ ꯆꯪꯉꯗꯤ ꯃꯥꯒꯤ ꯃꯆꯤꯟꯗ ꯀꯔꯤꯅ ꯑꯁ ꯒꯣ ꯆꯪꯉꯗꯤ ꯃꯁꯥꯠꯇꯣ ꯌꯦꯡꯅꯤꯡꯗꯦ
ꯍꯣꯏ ꯅꯨꯡꯁꯤꯕꯗꯤ ꯅꯨꯡꯁꯤ ꯃꯥꯒꯤ ꯑꯁꯤꯅ ꯂꯥꯁ꯭ꯠꯁꯨ ꯑꯣꯏꯒꯅꯤ
ꯍꯣꯏ ꯃꯦꯁꯤꯁꯨ ꯅꯦꯃꯥꯔꯁꯨ ꯔꯣꯅꯥꯜꯗꯣꯁꯨ
ꯅꯪꯁꯦ ꯌꯥꯝ ꯇꯨꯝꯅꯤꯡꯕ ꯃꯥꯜꯂꯦ
ꯇꯨꯝꯅꯤꯡꯗꯦ ꯑꯗꯨꯝ ꯍꯥꯝ ꯇꯧꯕꯒꯤꯅꯦ
ꯅꯨꯝ ꯁꯤꯠ ꯂꯥꯏꯕ ꯍꯤꯔꯥ ꯅꯨꯡꯁꯤꯠ ꯂꯥꯏꯕꯒꯤꯔ ꯁꯨꯃꯥꯏꯅ ꯑꯗꯨꯝ ꯇꯥꯕꯗꯣ ꯑꯗꯨꯗꯤ
ꯅꯨꯡꯁꯤꯠꯇꯤ ꯂꯩꯔꯝꯅꯦ ꯅꯨꯪꯁꯤꯠꯇꯤ ꯗꯤ ꯂꯩꯔꯕꯅꯤ ꯑꯗꯨ ꯍꯥꯇꯣ ꯈꯔ ꯇꯧꯔꯒ ꯂꯩ
ꯁꯤꯠꯀꯤ ꯑꯣꯏꯔꯝꯒꯅꯤ
ꯍꯣꯏ ꯒꯨꯗꯅꯥꯏꯠ ꯨ ꯂꯩꯇ꯭ꯔꯦ ꯑꯆꯥꯄꯣꯠ ꯆꯥꯗ꯭ꯔꯤꯉꯩꯗ ꯒꯨꯗꯅꯥꯏꯠꯁꯨ ꯂꯩꯍꯧꯗ꯭ꯔꯦ
ꯀꯔꯤ ꯍꯅꯗꯦ ꯀꯔꯤꯅꯣ
ꯀꯥꯡ ꯌꯥꯝꯃꯦ ꯑꯩꯗꯤ ꯀꯥꯡꯈꯟ ꯄꯥꯏꯗꯦ ꯏꯕꯦꯝꯃ
ꯑꯁ ꯑꯗꯨꯗꯤ ꯇꯣꯝꯕ ꯌꯥꯔꯝꯃꯔꯣꯏ ꯇꯥꯡ ꯕꯨꯗꯤ ꯑꯩꯗꯤ ꯇꯥꯡ
ꯃꯩ ꯃꯨꯠꯊꯠꯇ꯭ꯔꯗꯤ ꯀꯩꯁꯨ ꯇꯧꯗꯦ ꯑꯗꯨꯕꯨ ꯑꯩꯅ ꯃꯩ ꯉꯥꯜꯂꯒ ꯇꯨꯝꯕꯗꯨ ꯇꯟꯕ
ꯀꯥꯏꯔꯁꯨ ꯑꯩꯁꯨꯅꯤ ꯇꯨꯝꯕ ꯅꯨꯡꯉꯥꯏꯇꯦ
ꯃꯩ ꯊꯥꯜꯂꯒ ꯇꯨꯝꯒꯅꯤ ꯉꯁꯤꯗꯤ
ꯃꯩ ꯃꯨꯠꯊꯠꯂꯒ ꯇꯨꯝꯔꯒ ꯀꯔꯤꯒꯤꯅꯣ
ꯀꯥꯡꯈꯟ ꯍꯥꯞꯅꯤꯡꯉꯥꯏꯗꯣ ꯑꯩꯒꯤ ꯕꯦꯗꯇꯣ ꯆꯥꯎꯋꯦ ꯀꯗꯥꯏꯗꯒꯤ
ꯑꯗꯨ ꯑꯣꯏꯔꯁꯨ ꯑꯗꯨꯝ ꯑꯦꯠꯖꯁ ꯇꯧꯔꯗꯅ ꯑꯃ ꯂꯩꯔꯔꯒ
ꯄ꯭ꯔꯣꯇꯦꯁꯤ ꯐꯣꯜꯗꯤꯡꯒꯤꯗꯣ
ꯑꯗꯨ ꯀꯤꯌꯥ ꯀꯌꯥ ꯄꯤꯕ꯭ꯔꯥ ꯈꯪꯗꯦ
ꯑꯁꯤ ꯆꯥꯃꯉꯥꯅ ꯌꯥꯡꯈꯩ ꯀꯨꯝꯕ ꯄꯤꯒꯅꯤ
ꯑꯩꯒꯤꯗꯣ ꯆꯥꯎꯋꯦ ꯕꯦꯠꯇꯣ ꯐꯥꯏꯚ ꯐꯤꯠ ꯑꯣꯏꯔꯝꯅꯤ ꯁꯤ ꯐꯃꯨꯡ ꯆꯥꯎꯕꯗ
ꯃꯣꯏ ꯃꯣꯏꯗ ꯍꯥꯡꯉꯗꯤꯀꯣ ꯍꯪꯒꯅꯤ ꯍꯥꯏꯕꯗꯤ ꯁꯦ ꯍꯤꯠ ꯃꯉꯥꯒꯤ ꯂꯥꯡ ꯐꯃꯨꯡꯒꯤꯀꯣ ꯐꯃꯨꯡꯒꯤ ꯐꯤꯠ ꯃꯉꯥꯒꯤꯇꯪ ꯀꯥꯡꯈꯜ ꯀꯔꯝꯕꯅ ꯆꯥꯟꯒꯥ ꯗ꯭ꯔꯅ ꯃꯣꯏꯗ ꯍꯥꯡꯉꯒꯤꯀꯣ ꯈꯪꯕꯅꯦ ꯃꯣꯏꯁꯨ
ꯑꯆꯥ ꯑꯆꯥ
ꯐꯤꯠ ꯃꯉꯥꯒꯤꯅꯤ ꯍꯥꯏꯔꯒ ꯅꯃꯣꯏ ꯈꯥꯡꯔꯒ ꯑꯁꯤ ꯆꯠꯂꯅꯤ ꯍꯥꯏꯕꯗꯣ ꯑꯗꯨꯒ ꯄꯤꯒꯅꯤ ꯑꯗꯨꯒ ꯃꯣꯏꯅ ꯄꯤꯔꯀꯥꯟꯗ ꯆꯟ꯭ꯔꯗꯤ ꯑꯃꯨꯛ ꯍꯂꯥꯛꯄ ꯂꯥꯛꯀꯦ ꯑꯥ ꯂꯥꯛꯀꯅꯤꯀꯣ ꯍꯥꯏꯔ ꯍꯥꯏꯔꯣ ꯅꯣ ꯅꯪꯅꯀꯣ
ꯑꯣ ꯑꯣ ꯁꯟꯗꯦꯗ ꯑꯁ ꯌꯦꯡꯕ ꯇꯥꯔꯦ ꯑꯗꯨꯗꯤ ꯎꯝ ꯑꯁ ꯑꯩꯒꯤ ꯑꯩꯒꯤ ꯃꯈꯧꯔꯤꯁꯤꯡꯗꯣ ꯀꯥꯡꯒꯤ ꯃꯄꯨꯠ ꯉꯥꯛꯇ ꯉꯅ
ꯀꯥꯡꯒꯤꯗꯤ ꯑꯁꯇꯥꯂꯦ
ꯀꯥꯡꯅ ꯀꯦꯁ ꯇꯧꯕꯤꯕꯒꯤ ꯂꯣꯏꯔꯦ
ꯦꯡꯒꯤꯒ ꯑꯃꯨꯛ ꯅꯥꯔꯗꯤꯀꯣ ꯌꯥꯝ ꯋꯥꯕꯅꯦ
ꯑꯗꯨꯅꯦ ꯍꯣꯏ ꯑꯗꯨ ꯉꯁꯤꯒꯤꯗꯃꯛꯇꯤ ꯏ ꯃꯨꯡ ꯐꯥꯗꯁꯦ ꯑꯩ
ꯑꯣ ꯍꯣꯏ ꯍꯌꯦꯡꯅꯦꯀꯣ ꯄꯥꯎ ꯐꯅꯔꯁꯦ ꯐꯔꯦ ꯐꯔꯦ ꯀꯦ
ꯎꯝ ꯎꯝ